ꯎꯝ ꯍꯜꯂꯣ
ꯀꯃꯥꯏ ꯐꯣꯟꯁꯤꯗꯤ ꯅꯨꯡꯉꯥꯏꯈ꯭ꯔꯦꯍꯦ ꯃꯃꯜ ꯍꯣꯡꯕꯁꯤꯅ ꯑꯃꯨꯛ ꯍꯦꯟꯅ ꯑꯩꯩꯃꯅꯅꯕ ꯃꯁ ꯅꯣꯏ ꯃꯥꯅꯕ ꯃꯁꯦꯟ ꯑꯣꯏꯕ ꯑꯣꯖꯥꯔꯥ ꯈꯪꯗꯦꯅꯦ
ꯈꯪꯗꯦ
ꯑꯁꯦꯡꯕꯩꯅꯦ ꯑꯩꯁꯦ ꯅꯥꯀꯣꯡꯗ ꯊꯝꯗꯦ ꯁꯨꯃꯥꯏꯅ ꯄꯥꯏꯔꯤꯅꯤ ꯑꯗꯨꯝ꯫
ꯑꯗꯨꯝ ꯍꯧꯕ꯭ꯔꯥ꯫
ꯍꯧꯋꯦ ꯑꯗꯨꯝ ꯍꯧꯋꯦ꯫
ꯅꯪꯒꯤ ꯅꯪꯒꯤ ꯐꯣꯟꯗꯨꯗ ꯍꯦꯛ ꯇꯧꯔꯛꯑꯕ ꯅꯥꯀꯣꯡꯗ ꯅꯞꯁꯟ ꯁꯥꯜꯂꯒ ꯑꯗꯨꯁꯨ ꯇꯞꯅ ꯍꯥꯏꯕꯗꯤ ꯃꯤꯒ ꯂꯥꯡꯕ ꯌꯥꯗꯕꯤ ꯇꯞꯅ ꯇꯥꯗꯣꯏꯅꯦ ꯅꯠꯇ꯭ꯔꯗꯤ ꯇꯥꯗꯦꯕ ꯁꯤꯗꯤ ꯀꯌꯥ ꯅꯨꯡꯉꯥꯏꯁꯦ꯫
ꯑꯦ ꯑꯩ ꯁꯤ ꯐꯣꯟ ꯄꯥꯏꯔꯒꯅꯤ ꯁꯥꯟꯅꯩ ꯊꯕꯛꯀ ꯇꯧꯕ ꯂꯣꯏ ꯌꯥꯔꯦꯁꯤꯗꯤ꯫
ꯎꯝ ꯗꯤꯋꯥꯂꯤ꯫
ꯑꯩꯈꯣꯏ ꯆꯦꯒ ꯃꯣꯏ ꯑꯅꯤꯒꯤ ꯐꯣꯟꯁꯦ ꯃꯣꯗꯦꯜ ꯆꯞ ꯃꯥꯟꯅꯩꯌꯦꯕ꯫
ꯎꯝ꯫
ꯐꫭꯟ ꯁꯨ ꯆꯞ ꯃꯅꯩ ꯃꫭꯗꯦꯜꯁꯨ ꯆꯞ ꯃꯅꯩ ꯃꯠ ꯆꯨꯁꯨ ꯆꯞ ꯃꯥꯟꯅꯩ ꯀꯣꯕꯔ ꯈꯛꯇꯅꯦ ꯃꯣꯏ ꯃꯥꯟꯅꯗ꯭ꯔꯤꯁꯦ꯫
ꯈ꯭ꯔꯤꯁꯃꯥꯁ ꯈ꯭ꯔꯤꯁꯃꯥꯁ꯫
ꯀꯣꯕꯔꯗꯗꯤ ꯑꯃꯅ ꯑꯃꯨꯕ ꯑꯣꯏꯕ ꯑꯃꯅ ꯄꯔꯄꯜ ꯑꯣꯏꯕ ꯈꯨꯃꯥꯒꯤꯅ ꯄꯔꯄꯜ ꯑꯣꯏꯍꯟꯕ ꯑꯩꯅ꯫
ꯎꯝ ꯋꯥꯔꯤ ꯁꯥꯟꯅꯔꯕꯣ ꯅꯪ꯫
ꯁꯥꯟꯅꯔꯦꯗꯣ ꯀꯩꯅꯣ ꯇꯧꯕ ꯍꯟꯗꯛꯇꯤ꯫
ꯆꯥꯕ ꯍꯨꯟ
ꯑꯩꯁꯨ ꯊꯕꯛ ꯆꯤꯟꯕꯅꯤꯅ ꯃꯥ ꯀꯌꯥ ꯁꯥꯟꯅ ꯐꯪꯗ꯭ꯔꯦꯕ꯫
ꯁꯣꯅꯥꯀꯟꯗ ꯍꯧꯗꯔꫭ꯫
ꯑꯗꯨꯗꯨꯅ ꯑꯩꯅ ꯂꯥꯏꯗꯨꯛ ꯊꯥꯔꯨꯈꯤꯒꯦꯅ ꯍꯥꯏꯔꯒ ꯊꯝꯈ꯭ꯔꯦ꯫
ꯎꯝ꯫
ꯁꯥꯎꯈꯤꯕꯁꯤꯅ ꯒ꯭ꯌꯥꯟ ꯑꯃ ꯇꯥꯗꯦ ꯑꯩꯅꯅꯦ ꯃꯥꯟꯅꯗꯕꯗꯒꯤ ꯈꯔ ꯐꯔꯤꯅꯤꯗ꯫ ꯀꯩ ꯏꯟꯁꯥꯡ ꯊꯣꯡꯗꯣꯏꯅꯣ ꯅꯪꯗꯤ ꯍꯣꯔꯦꯟ꯫
ꯈꯪꯗꯤꯌꯦ ꯑꯩꯁꯦ ꯍꯧꯖꯤꯛꯁꯦ ꯁꯨꯝ ꯈꯜꯂꯝꯃꯤꯅꯦ ꯂꯐꯨ ꯊꯣꯡꯁꯤꯔ꯫ ꯌꯦꯟ ꯂꯐꯨ ꯏꯔꯣꯝꯕ
ꯌꯦꯔꯨꯝꯂꯥ ꯀꯩꯅꯣ ꯌꯦꯔꯨꯝ ꯈ꯭ꯋꯥꯏ ꯁꯝꯗ꯭ꯔꯣ꯫
ꯁꯦ ꯈ꯭ꯋꯥꯏ ꯁꯝꯕꯗꯤ ꯀꯩꯅꯣ ꯉꯥꯟꯁꯤꯟꯕ ꯑꯂꯨ ꯊꫭꯛ ꯂꯥꯎꯅ꯫
ꯑꯂꯨ ꯉꯥꯟꯖꯟꯕꯖꯦ꯫
ꯑ ꯑꯗꯨ ꯆꯠꯁꯤꯑ ꯑꯂꯨ ꯉꯥꯟꯖꯟꯕ ꯑꯗꫭ ꯏꯁꯝ ꯁꯝꯃꯤ꯫ ꯎꯝ꯫ ꯑꯗꯨ ꯈꯪꯗꯦ ꯂꯐꯨꯔꯣꯟꯁꯦ ꯍꯥꯏ ꯗꯗꯥꯅꯗꯤ꯫ ꯅꯪꯗꯤ ꯀꯩ ꯊꯣꯡꯗꯨꯏꯕ꯫
ꯑꯁ ꯑꯩꯈꯣꯏꯒꯤꯗꯤ ꯂꫭꯏꯕꯨ ꯂꯣꯏꯔꯦꯗ꯫ ꯑꯩꯈꯣꯏꯆꯦꯅ ꯅꯨꯡꯊꯤꯟꯗ ꯃꯆꯥ ꯇꯨꯏꯁꯟ ꯆꯠꯇꯣꯏꯅꯤꯅ ꯃꯣꯏꯁꯤ ꯆꯥꯛ ꯄꯤꯖꯊꯣꯛꯑꯦꯕ꯫
ꯑꯗꯨ ꯄꯤꯖ ꯊꯣꯛꯄꯅꯤꯅ ꯉꯟꯇꯥ ꯉꯟꯇꯥ ꯊꯣꯛꯇꯣꯛꯑꯦ ꯑꯗꯣ ꯑꯩꯅ ꯍꯣꯔꯦꯟ ꯂꯥꯏ ꯆꯥꯛ ꯀꯩꯀꯥ ꯊꯣꯡꯕ ꯆꯪꯗꯣꯏꯅꯦ ꯍꯥꯏꯗꯤ ꯑꯩꯈꯣꯏꯗꯤ ꯏꯕꯦꯟꯗꯧꯒꯤ ꯆꯥꯛ ꯀꯠꯄꯗꯣ꯫ ꯑꯗꯨꯗꯨꯅ ꯗꯨꯛ ꯊꯥꯔꯛꯄ ꯂꯣꯏꯔꯀꯥꯟꯗ ꯁꯦꯡꯅ ꯇꯣꯉꯥꯟꯅ ꯊꯣꯡꯉ ꯀꯠꯂꯦꯕ ꯑꯗꯨꯗꯨꯒꯤꯅꯅꯦ꯫
ꯎꯝꯝ
ꯑ ꯁꯦꯡꯅ ꯇꯧꯔ ꯀꯠꯇ꯭ꯔꯗꯤ ꯅꯨꯡꯉꯥꯏꯇꯦꯅꯅꯦ ꯑꯩꯈꯣꯏꯅ ꯑꯗꯨꯝ ꯃꯥꯒꯤ ꯇꯣꯉꯥꯟꯅ ꯊꫭꯡ ꯊꯣꯡꯉꯦꯗꯅ ꯑꯗꯨꯃꯥꯏꯅ ꯇꯧꯕꯤꯌꯦ ꯈꯔꯅꯤꯗꯤ ꯇꯧꯒꯤ ꯇꯥꯔꯦ꯫ ꯍꯌꯦꯡ ꯌꯨꯝ ꯀꯩꯀ ꯁꯥꯔꯀꯥꯟꯗ ꯄꯨꯟꯅ ꯆꯥꯛꯁꯪꯁꯦ꯫ ꯃꯑꯣꯡ ꯑꯃ ꯏꯇꯥ ꯇꯥꯗ꯭ꯔꯤꯕ ꯑꯩꯈꯣꯏ ꯆꯥꯛꯁꯪꯁꯦ ꯆꯥꯛꯁꯪꯁꯦ ꯂꯝꯖꯥꯏ ꯐꯥꯎꯔ ꯐꯥꯎꯔ ꯄꯪꯆꯠ ꯆꯠ ꯄꯅꯤꯅꯅꯦ꯫
ꯎꯝ ꯆꯥꯛꯁꯪ ꯗꯤ ꯆꯠ ꯆꯠꯇꯗꯤ ꯀꯩꯅꫭ ꯑꯗꯨꯃꯥꯏꯅ꯫
ꯅꯠꯇꯤꯌꯦ ꯑꯈꯣꯏꯒꯤ ꯈꯨꯆꯠꯀ ꯃꯌꯥꯝ ꯈꯨꯆꯠꯀ ꯃꯥꯟꯅꯗꯦꯕ ꯑꯈꯣꯏꯒꯤꯖꯤ ꯅꯅꯦ ꯊꯣꯡꯖꯦ ꯑꯍꯨꯝ ꯃꯔꯤ ꯑꯁꯣꯝꯗꯒꯤ ꯑꯃꯨꯛ ꯄꯥꯜꯂꯛꯂꯦ ꯁꯣꯝꯗꯩ ꯑꯃꯨꯛ ꯄꯥꯜꯂꯛꯂꯦ ꯂꯣꯏꯅ ꯂꯝꯖꯥꯏ ꯐꯥꯎꯔꯦꯕ ꯑꯗꯨꯅ ꯎꯝ ꯐꯨꯅꯥꯝ ꯂꯣꯏ ꯇꯥꯏ ꯆꯥꯛ ꯆꯥꯕꯝꯒꯁꯦ ꯃꯦꯟ ꯇꯥꯔꯕꯖꯥꯠ ꯅꯠꯇꯦ ꯈꯣꯡꯒꯨꯟ ꯃꯊꯛꯇꯅꯦ ꯑꯗꯨꯕꯨ ꯇꯉꯥꯏ ꯐꯗꯅ ꯑꯈꯣꯏ ꯑꯗꯨꯝ ꯂꯩꯊꯣꯛ ꯈꯣꯠꯇꯣꯛꯑꯒ ꯇꯧꯔ ꯇꯧꯔ ꯆꯥꯔꯕꯅꯦꯕ ꯑꯗꯩ ꯆꯥꯕꯝ ꯂꯥꯕꯝꯁꯨ ꯅꯥꯇꯩ ꯌꯥꯝ ꯆꯥꯗꯦꯕ ꯊꯣꯡ ꯑꯃ ꯑꯩꯈꯣꯏ ꯆꯦ ꯍꯣꯏ ꯀꯥꯒꯤ ꯑꯁꯣꯝꯗ ꯂꯩꯕꯗꯣ
ꯑ
ꯑꯗꯨꯗꯨꯅ ꯃꯑꯣꯡ ꯇꯥꯗꯕ ꯍꯥꯏꯇꯥꯔꯦ
ꯎꯝ ꯀꯩ ꯏꯟꯁꯥꯡ ꯊꯣꯡꯉꯦꯕ
ꯎꯁꯣꯏ ꯀꯥꯡꯁꯨ ꯑꯃ ꯁꯨ
ꯑꯁ ꯎꯁꯣꯏꯗꯤ ꯆꯥꯏꯍꯦ ꯅꯣꯏ ꯏꯃꯨꯡꯁꯦ
ꯑꯁ ꯑꯈꯣꯏ ꯃꯥ ꯈꯨꯄꯥꯝ ꯑꯃꯅꯤ
ꯎꯁꯣꯏꯁꯦ ꯑꯗꯨꯝ ꯆꯥꯏꯌꯦ ꯑꯗꯨꯕꯨꯗꯤ ꯐꯩ ꯍꯥꯏꯕꯅꯤ ꯎꯁꯣꯏ ꯆꯥꯕꯁꯦ ꯀꯦꯜꯁꯤꯌꯝ ꯌꯥꯝ ꯐꯪꯉꯦ ꯍꯥꯏꯕꯅꯦ ꯎꯁꯣꯏꯁꯦ ꯎꯝ ꯀꯦꯜꯁꯤꯌꯝ ꯌꯥꯝ ꯐꯪꯉꯦ ꯍꯥꯏꯝ ꯁꯤ ꯌꯥꯝ ꯍꯟꯖꯟꯅꯩꯌꯣ
ꯑꯩꯗꯤ ꯎꯠꯇꯤꯕꯨꯗꯤ ꯀꯥꯡꯁꯨꯅ ꯍꯦꯟꯅ ꯄꯥꯝꯃꯤ
ꯑꯩꯁꯨ ꯆꯥꯅꯤꯡꯗꯦ ꯎꯇꯤꯗꯤ ꯄꯥꯛ ꯑꯩ ꯑꯗꯨꯃꯥꯏꯅ ꯀꯥꯡꯁꯨ ꯁꯨꯕ ꯑꯗꯨ ꯎꯁꯣꯏ ꯏꯔꯣꯟꯕꯁꯨ ꯌꯥꯝ ꯍꯥꯎꯕꯅꯦꯍꯦ
ꯑꯈꯣꯏ ꯕꯥꯗꯤ ꯏꯔꯣꯜꯂꯣ ꯍꯦꯛꯇ ꯍꯥꯏꯌꯦ ꯑꯗꯨ ꯃꯥꯏꯗꯤ ꯃꯍꯤ ꯍꯩꯖꯤꯟꯕꯤꯕ ꯑꯂꯨ ꯃꯪꯒꯟꯅ ꯍꯥꯞꯄꯤꯔꯦ ꯃꯪꯒꯟ ꯈꯔ ꯍꯥꯞꯆꯤꯜꯂꯅꯤꯅꯦ ꯑꯃꯣꯟꯅꯕ ꯑꯅ ꯑꯂꯨ ꯃꯆꯥ ꯑꯃ ꯍꯥꯞ ꯄꯤꯔꯦ ꯑꯗꯨꯒ ꯑꯈꯣꯏꯒꯤꯅ ꯀꯪꯅ ꯆꯥꯔꯦꯗꯅ
ꯍꯣꯔꯦꯟ ꯈꯔ ꯊꯥꯒꯦ ꯊꯥꯔꯛꯑꯣ ꯐꯣꯟꯗ
ꯑꯩꯕꯨ ꯌꯣ
ꯇꯤꯟ ꯌꯣꯠꯂꯦ ꯍꯥꯏꯕ ꯍꯥꯏꯗꯤ ꯏꯔꯣꯟꯕ ꯀꯥꯏꯁꯦ ꯆꯥꯛꯇꯣ ꯐꯣꯡ ꯐꯣꯡ ꯁꯥꯔ ꯆꯥꯛꯇꯣ ꯎꯏ ꯎꯏ ꯂꯥꯎꯔ ꯌꯥꯝ ꯍꯥꯎꯕꯅꯦꯕ
ꯅꯦꯅꯦ ꯑꯣꯖꯥ ꯑꯁ ꯇꯪꯅ ꯄꯥꯜꯂꯛꯇꯅ ꯎꯏ ꯑꯁ ꯑꯗꯩ ꯌꯦꯔꯨꯝ ꯑꯃ ꯍꯥꯞꯆꯜꯂ ꯆꯥꯕꯗꯨꯒ ꯃꯆꯤꯗ
ꯎꯝ
ꯍꯥꯎ ꯑꯧ ꯉꯥꯏꯈꯣ ꯑꯩ ꯑꯝꯇ ꯄꯥꯏꯈꯤꯒꯦ ꯂꯣꯏꯗꯣꯔꯦ
ꯄ ꯕ
ꯇꯧꯗꯣꯏꯅꯤ ꯂꯣꯏꯔꯒ ꯐꯣꯟ ꯗꯤꯃꯥꯟ ꯇꯧꯔꯛ ꯑꯦ ꯎꯝ
ꯆꯥꯛꯁꯦ ꯉꯟ ꯉꯟ ꯊꯣꯡꯕꯅꯤꯅꯦ ꯀꯣ ꯅꯣꯏꯁꯦ ꯑꯗꯨ ꯆꯥꯛꯁꯦ ꯉꯟ ꯉꯟ ꯊꯣꯡꯏꯁꯦ ꯍꯣꯔꯦꯟ ꯆꯥꯕꯗꯗꯤ ꯍꯥꯎꯕ꯭ꯔꯕ ꯏꯪꯗ꯭ꯔꯥꯕ
ꯀꯅꯥꯅ ꯆꯥꯛꯇꯣ ꯂꯣꯏꯔꯛꯄꯒ ꯑꯗꯨꯝ ꯆꯥꯅꯗꯔꯝꯅꯤ ꯏꯕꯦꯝꯃ
ꯑꯁ ꯉꯟ ꯉꯟꯅ ꯑꯗꯨꯗꯤ ꯆꯥꯛꯁꯦ ꯄꯨꯡ ꯇꯔꯨꯛ ꯁ꯭ꯋꯥꯏꯗ ꯑꯗꯨꯝ ꯆꯥꯔꯦ ꯅꯣꯏꯁꯦ
ꯌꯥꯝꯗ꯭ꯔꯕꯗ ꯇꯔꯦꯠꯇꯤ ꯇꯥꯏꯌꯦꯕꯀꯣ ꯂꯣꯏꯔꯛꯄꯒ ꯊꯣꯡ ꯊꯥꯛ ꯄꯣꯠ ꯁꯨ ꯂꯣꯏꯁꯤꯜ ꯂꯛꯑꯅꯤ ꯇꯔꯦꯠ ꯃꯈꯥꯏ ꯐꯥꯎꯒꯤ ꯃꯅꯨꯡꯗꯗꯤ ꯆꯥꯔꯦ ꯈꯣꯏ ꯑꯄꯤꯛꯄꯗꯣ ꯑꯄꯤꯛꯄꯗꯣ ꯑꯉꯥꯡ ꯑꯄꯤꯛꯄꯗꯣ ꯃꯥꯗꯣ ꯆꯥꯕꯗꯣ ꯊꯣꯡꯕꯗꯣ ꯃꯃꯥꯅ
ꯏ ꯑꯣ ꯕꯁꯦ
ꯃꯥꯒꯤ ꯇꯣꯉꯥꯟꯅ ꯑꯃꯨꯛ ꯊꯣꯡꯕꯁꯨ ꯅꯨꯡꯉꯥꯏꯇꯕ ꯑꯗꯨꯅ ꯊꯣꯡꯉ ꯄꯨꯂꯞ ꯊꯣꯡꯇꯣꯛꯑꯒ ꯑꯩꯈꯣꯏꯅ ꯂꯥꯏꯒꯤ ꯇꯣꯉꯥꯟꯅ ꯊꯣꯡꯉꯦꯗꯅ ꯑꯗꯨꯒ ꯊꯣꯡꯉ ꯆꯥꯕ ꯑꯗꯨꯅꯤ ꯇꯧꯔꯤꯁꯦ ꯈꯔ ꯗꯨꯝ ꯈꯣꯏꯁꯨ ꯈꯔ ꯑꯋꯥꯕ ꯍꯥꯏꯗꯨꯅꯤꯗ ꯍꯥꯏꯗꯤ ꯁꯤ ꯇꯧꯗ꯭ꯔꯒꯗꯤ ꯑꯃꯨꯛ ꯑꯉꯥꯡ ꯅꯨꯕꯤꯁꯤꯡ ꯑꯈꯣꯏꯗ ꯀꯩꯗ ꯗꯥꯎ ꯊꯨꯝ ꯌꯥꯗꯕ ꯑꯌꯦꯠ ꯑꯄꯟꯅ ꯁꯨꯝ ꯇꯧꯕ ꯈꯣꯠꯄ ꯈꯔ ꯇꯧꯈꯤꯕꯒꯤꯀꯣ
ꯐꯩꯌꯦ ꯂꯥꯏ ꯅꯤꯡꯒꯗꯕꯅꯦ ꯀꯩꯅꯣ ꯂꯥꯏ ꯅꯤꯡꯒꯗꯕꯅꯦ ꯑꯩꯗꯤ ꯂꯥꯏꯗꯤ ꯅꯤꯡꯅꯤꯡꯉꯦꯕ ꯑꯩ ꯂꯥꯏ ꯅꯤꯡꯕꯝ ꯆꯥꯗꯕꯩ ꯅꯤꯡꯗꯕꯅꯦ ꯍꯥꯏꯗꯤ ꯅꯤꯡꯗꯕ ꯍꯥꯏꯁꯦ ꯑꯗꯨ ꯅꯠꯇꯦ ꯑꯩꯒꯤ ꯈꯣꯏꯔꯝ ꯕꯝꯕꯨꯗꯤ ꯅꯨꯡꯇꯤꯒꯤ ꯑꯩ ꯂꯥꯏꯟꯗꯧ ꯂꯥꯏꯃꯔꯦꯝꯕꯨꯗꯤ ꯑꯩ ꯈꯣꯏꯔꯝꯃꯤꯀꯣ ꯑꯗꯣ ꯂꯥꯏꯟꯗ ꯂꯩꯃꯔꯦꯟ ꯑꯈꯣꯏꯒꯤ ꯂꯥꯏꯊꯧ ꯂꯩꯃꯔꯦꯟ ꯂꯩꯖꯦ ꯑꯃꯔꯣꯝꯗ ꯃꯐꯝꯁꯦ ꯍꯥꯏꯗꯤ ꯃꯊꯣꯡ ꯈꯪꯅ ꯑꯃꯔꯣꯝꯗ ꯑꯃꯨꯛꯁꯨ ꯂꯩꯇ꯭ꯔꯤꯕ ꯂꯥꯏꯗꯤ ꯅꯤꯡꯅꯤꯡꯉꯦꯕꯀꯣ ꯑꯩꯗꯤ ꯑꯗꯨ ꯂꯥꯏ ꯅꯤꯡꯐꯝ ꯆꯥꯗꯕ ꯌꯥꯝꯅ ꯑꯩꯈꯣꯏ ꯏꯃꯨꯡꯗꯤ ꯏꯁꯤꯡ ꯑꯃꯨꯛ ꯆꯥꯎꯔꯦ ꯃꯊꯨꯡ ꯑꯃꯨꯛ ꯈꯪꯉꯣꯏ ꯂꯥꯏꯙꯧ ꯂꯩꯃꯔꯦꯟꯒꯁꯦ ꯍꯧ ꯆꯦꯜꯂꯝꯅꯤ ꯑꯃꯨꯃꯨꯛ ꯆꯥꯎꯕꯁꯤꯗ ꯑꯗꯨꯅꯅꯦ ꯑꯗꯩ ꯑꯃꯨꯛ ꯑꯩꯈꯣꯏ ꯇꯨꯂꯁꯤ ꯁꯤꯕꯣꯡꯗꯒ ꯂꯥꯏꯒ ꯀꯠꯄꯗꯨꯒ ꯀꯠꯄꯗꯣ ꯌꯥꯝ ꯄꯥꯝꯃꯦꯕ ꯑꯗꯣ ꯇꯨꯂ ꯁꯤꯕꯣꯡ ꯂꯩꯇꯦ ꯇꯨꯔꯁꯤꯕꯣꯡ ꯊꯝꯐꯝ ꯂꯩꯇꯦ ꯑꯩ ꯁꯨꯃꯥꯏꯅ ꯑꯩ ꯋꯥꯈꯜꯗꯗꯤ ꯃꯌꯥꯝ ꯂꯥꯏꯗꯤ ꯈꯪꯗꯦ ꯑꯩꯗꯤ ꯂꯥꯏ ꯅꯤꯡꯕꯗꯤ ꯊꯥꯏꯅꯗꯤꯗꯒꯤ ꯍꯧꯅꯖꯨ ꯑꯩꯗꯤ ꯂꯩꯁꯥꯔꯉꯩꯗꯁꯖꯨ ꯑꯩꯈꯣꯏ ꯗꯨꯛ ꯊꯥꯕꯖꯦ
ꯑꯥ
ꯑꯈꫭꯏꯒꯤ ꯗꯨꯛ ꯊꯦ ꯑꯌꯨꯛ ꯀꯤ ꯅꯨꯡꯗꯥꯡꯒꯤ ꯑꯩ ꯑꯇꯣꯝ ꯊꯥ ꯑꯥ ꯍꯣꯏ ꯑꯌꯨꯛꯇ ꯇꯧꯂ ꯁꯤꯕꯣꯡꯗ ꯊꯥꯕꯁꯦ
ꯎꯝ
ꯑꯩꯅ ꯂꯩꯁꯥꯔꯤꯉꯩꯗꯅꯦ ꯑꯌꯨꯛꯀꯤ ꯅꯨꯡꯗꯥꯡꯗ ꯑꯩꯗꯨ ꯑꯗꯨꯝ ꯊꯥꯏꯕ ꯑꯩꯗꯤ ꯗꯨꯛ ꯊꯥꯕꯁꯦ ꯌꯥꯝ ꯄꯥꯝꯖꯩꯑꯕ ꯑꯥ ꯑꯩ ꯑꯗꯨꯝ ꯊꯥꯏ ꯛ ꯊꯥꯕꯁꯦ ꯑꯁꯨꯛꯀꯤ ꯃꯇꯤꯛ ꯄꯥꯝꯖꯩ ꯑꯩꯗꯤ ꯑꯗꯨ ꯁꯤꯗ ꯂꯥꯛꯄ ꯑꯩꯅ ꯂꯥꯛꯄꯗꯁꯨ ꯍꯥꯟꯅꯗꯤ ꯁꯨꯃꯥꯡ ꯊꯤꯔꯣꯡꯒ ꯂꯩꯔꯒ ꯑꯗꯨꯝꯗꯤ ꯑꯩꯈꯣꯏ ꯏꯃꯨꯡꯁꯦ ꯁꯤ ꯅꯨꯄꯥ ꯃꯌꯨꯝꯁꯦ ꯇꯧꯔꯝꯗ꯭ꯔꯥ ꯑꯗꯨꯀꯥꯟꯗ ꯋꯥꯈꯟꯁꯦ ꯌꯥꯝ ꯅꯨꯡꯉꯥꯏꯖꯩꯕ ꯍꯥꯏꯗꯤ ꯑꯌꯨꯛ ꯀꯤ ꯅꯨꯃꯤꯗꯥꯡꯒꯤ ꯇꯣꯁꯤꯕꫭꯡꯗꯒ ꯊꯥꯗꯅ ꯅꯨꯃꯤꯠ ꯗꯥꯡ ꯌꯥ ꯆꯪꯕ ꯇꯨꯀꯠꯄ ꯌꯥꯝ ꯄꯥꯝꯖꯩꯑꯕ ꯑꯩꯗꯤ ꯑꯥ ꯍꯣꯏ ꯑꯗꯨꯝ ꯑꯗꯨꯃꯥꯏꯅ ꯇꯧꯖꯔꯝꯃꯦ ꯑꯗꯣ ꯍꯧꯖꯤꯛꯇꯤ ꯑꯩꯈꯣꯏ ꯏꯃꯨꯡꯖꯦ ꯃꯊꫭꯡ ꯈꯪꯗ꯭ꯔꯦ ꯍꯥꯏꯕꯗꯤ ꯇꯨꯂꯁꯤꯕꯣꯡ ꯑꯃ ꯂꯩ ꯭ꯇ꯭ꯔꯦ ꯃꯦꯟ ꯇꯥꯗ꯭ꯔꯦ ꯑꯗꯩ ꯂꯥꯏꯟꯊꯧ ꯂꯩꯃꯔꯦꯟꯁꯨ ꯂꯩꯔ ꯂꯩ ꯇꯤꯗ ꯈꯪꯗꯦ ꯏꯁꯤꯡ ꯆꯥꯎ ꯈꯨꯗꯤꯡꯒꯤ ꯂꯥꯏꯟꯘꯧ ꯂꯩꯃꯔꯦꯟ ꯍꯧ ꯍꯧ ꯆꯦꯜꯂꯝꯒꯅꯤ ꯏꯁꯤꯡꯗꯨꯅꯗꯤ ꯈ꯭ꯋꯥꯡ ꯐꯧ ꯌꯧ ꯆꯥꯎꯔꯅꯤꯅ ꯑꯗꯒꯤ
ꯅꯤꯉꯦꯗ ꯅꯪ ꯍꯨꯖꯤꯛꯀꯤ ꯗꯥꯏꯂꯣꯛꯇꫭ
ꯏꯁꯤꯡ ꯆꯥꯎꯔꯕ ꯃꯇꯨꯡ ꯊꯥ ꯑꯃꯅꯤꯁꯤꯗꯤ ꯏꯁꯤꯡ ꯆꯥꯎꯔꯕ ꯃꯇꯨꯡ ꯊꯥ ꯑꯃꯅꯤꯁꯤꯗꯤ
ꯏꯁꯤꯡ ꯆꯥꯎꯕ ꯃꯇꯨꯡꯗꯀꯣ ꯏꯁꯤꯡ ꯆꯥꯎꯔꯤ ꯃꯅꯨꯡꯗ ꯃꯣꯏ ꯌꯨꯝ ꯃꯊꯛ ꯇ꯭ꯔ ꯀꯩꯅꫭ ꯂꯩꯔꯝꯃꯅꯤ
ꯆꯥꯎꯔ ꯃꯇꯨꯡ ꯊꯥ ꯑꯃꯅꯤꯁꯦ ꯑꯃꯨꯛ ꯈꯣꯏꯔꯝꯕ ꯅꯠꯇꯦ ꯀꯩꯒꯤꯅꯣꯗ ꯆꯣꯠ ꯆꯣꯠ ꯂꯥꯎ ꯑꯃ ꯁꯦꯝꯗꯕ ꯗꯕꯅꯤꯅ ꯑꯩꯈꯣꯏꯁꯨ ꯈꯨꯔꯝꯗꯦ ꯑꯗꯣ ꯋꯥꯈꯜꯗꯗꯤ ꯌꯥꯝ ꯅꯨꯡꯉꯥꯏꯖꯗꯕ ꯁꯨꯃꯥꯏꯅ ꯂꯥꯏ ꯑꯗꯨꯝꯈ ꯑꯗꯨꯝ ꯑꯌꯥꯝꯕ ꯃꯇꯝꯗ ꯑꯩꯅ ꯈꯟꯖꯩꯕ ꯑꯩ ꯂꯥꯏꯟꯗꯧ ꯂꯥꯏꯃꯥꯔꯦꯟ ꯑꯩꯈꯣꯏ ꯏꯃꯨꯡꯁꯦ ꯂꯥꯏꯟꯘꯧ ꯂꯩꯃꯦꯟ ꯂꯩꯔꯤ ꯖꯥꯔꯥ ꯑꯩꯅꯒ ꯂꯥꯏ ꯈꯨꯔꯝꯃꯤꯁꯦ ꯂꯥꯏꯟꯘꯧ ꯂꯩꯃꯔꯦꯟꯁꯦ ꯂꯩꯔꯤꯕ ꯖꯥꯠꯂꯥ ꯍꯥꯏꯕꯁꯦ ꯄꯨꯛꯅꯤꯡꯗ ꯈꯟꯖꯩꯌꯦꯕ ꯑꯗꯨꯁꯨ ꯑꯩꯅ ꯑꯩꯅ ꯈꯜꯂꯦ ꯑꯦ ꯂꯥꯏꯅꯗꯧ ꯂꯩꯃꯔꯦꯟ ꯂꯩꯕ ꯂꯩ ꯂꯩꯇꯕ ꯑꯩꯒꯤ ꯋꯥꯈꯟꯗꯗꯤ ꯂꯩꯅ ꯈꯟꯖꯗ ꯑꯩꯅ ꯈꯨꯣꯏꯔꯨꯝꯖꯩꯅꯤ ꯇꯤꯒꯤ ꯑꯗꯨꯅ ꯑꯩ ꯈꯣꯏꯔꯨꯝꯐꯝ ꯊꯣꯛꯄꯗꯤ ꯑꯩ ꯈꯨꯔꯝꯗꯕ ꯌꯥꯗꯦ ꯈꯣꯏꯔꯝꯃꯤꯅꯦ ꯑꯗꯨꯃꯥꯏꯅ ꯈꯔꯝꯃꯤꯅꯦ ꯑꯗꯨꯃꯥꯏꯅ ꯑꯩ ꯌꯥꯝ ꯂꯩꯅꯤꯡꯉꯦ ꯑꯩ ꯅꯣꯏ ꯂꯥꯏꯁꯪꯒ ꯂꯩꯕꯗꯣ ꯌꯥꯝꯟ ꯀꯠꯂꯛꯁꯦ ꯑꯩꯗꯤ ꯂꯥꯏꯁꯪꯒꯨꯝꯕ ꯂꯩꯕꯁꯦ ꯌꯥꯝ ꯌꯥꯝ ꯄꯥꯝꯖꯩꯌꯦꯕ ꯂꯥꯏꯗꯨꯛ ꯇꯧꯕ ꯐꯪꯗꯦ ꯑꯩꯅ ꯈꯜꯂꯦ ꯑꯩ ꯋꯥꯈꯟꯗ ꯑꯩ ꯑ ꯋꯥꯈꯟꯗ ꯈꯟꯖꯩꯌꯦ ꯀꯩꯒꯨꯝꯕ ꯌꯨꯝ ꯀꯩꯒ ꯁꯥ ꯇꯥꯔꯗꯤ ꯑꯩ ꯂꯥꯏꯁꯪ ꯃꯆꯥ ꯍꯥꯞꯆꯗꯅ ꯂꯥꯏ ꯗꯨꯛ ꯀꯠꯇꯅ ꯑꯌꯨꯛꯀꯤ ꯅꯨꯡꯗꯥꯡꯒꯤ
ꯎꯝ ꯄꯨꯛꯅꯤꯡ ꯁꯥꯟꯄꯤ ꯑꯣꯏꯕꯗꯣ
ꯑꯥ ꯑꯗꯨ ꯌꯥꯝ ꯄꯥꯝꯃꯤ ꯁꯤ ꯇꯥꯗ꯭ꯔꫭ ꯁꯤꯗꯝ ꯍꯥꯏꯖꯦ
ꯇꯥꯏ ꯇꯥꯏ ꯅꯆꯥꯅꯨꯄꯤ ꯉꯥꯡꯉꯤꯗꫭ
ꯐꯪꯅꯤ ꯍꯥꯏꯖꯤꯅꯤ
ꯎ ꯐꯪꯗꯣꯏ ꯃꯤꯅꯦ ꯁꯨꯝ ꯌꯦꯡꯉꯣꯕ ꯄꯟꯖꯥ ꯏꯅꯥꯛ ꯈꯨꯟꯕ ꯄꯩꯁꯥ ꯄꯥꯏꯕ ꯃꯤꯒꯤ ꯋꯥ ꯉꯥꯛ ꯅꯠꯇꯦ ꯃꯣꯏꯅ ꯌꯨꯝ ꯑꯆꯧꯕ ꯁꯥꯔꯝ ꯇꯅꯤ ꯂꯥꯏꯁꯪ ꯐꯖꯕ ꯑꯃ ꯊꯝꯕꯅꯤ ꯌꯦꯡꯉꯨ ꯃꯣꯏ ꯏꯁꯣꯔꯁꯦ ꯃꯣꯏ ꯃꫭꯠ ꯃꯦꯟ ꯑꯣꯏꯅꯅꯦ ꯃꯣꯏ ꯏꯁꯣꯔ ꯊꯥꯖꯕꯅꯤꯀꯣ ꯄꯩꯁꯥ ꯄꯥꯏꯔꯦ ꯀꯥꯏꯅ ꯂꯥꯏ ꯅꯤꯡꯉꯝꯃꯣꯏꯒ ꯂꯩꯇꯕꯅꯤꯀꯣ ꯁꯦꯟ ꯄꯥꯏꯕ ꯃꯤꯅ ꯑꯃꯨꯛ ꯍꯦꯟꯕꯅꯤꯀꯣ ꯅꯤꯡꯕꯁꯦ
ꯅꯤꯡꯕꯒꯤ ꯃꯇꯤꯛ ꯄꯥꯏꯖꯔꯛꯏꯅꯤ ꯍꯣꯠꯅꯖꯃꯟ ꯐꯪꯖꯔꯛꯏꯅꯤ
ꯑꯦ ꯄꯩꯁꯥ ꯄꯥꯏꯕ ꯃꯤꯅ ꯈꯤꯠ ꯍꯦꯟꯕꯅꯤꯀꯣ ꯂꯥꯏ ꯂꯥꯏꯁꯦ ꯊꯥꯖꯕ ꯑꯗꯨꯒ ꯂꯥꯏ ꯊꯥꯖꯗꯕ ꯍꯥꯏꯁꯦ ꯇꯣꯉꯥꯟꯕꯈꯛ ꯂꯩ ꯑꯗꯨꯒꯤ ꯀꯣꯛꯇꯅ ꯇꯣꯉꯥꯟꯈ꯭ꯔꯦ ꯁꯦꯟ ꯄꯥꯏꯈ꯭ꯔꯕ ꯃꯤꯁꯦ ꯏꯁꯣꯔ ꯌꯥꯝ ꯅꯤꯡꯕꯅꯤ ꯑꯩꯕꯨ ꯍꯥꯏꯖꯕꯗꯤ ꯁꯤꯗꯤ ꯆꯨꯝꯃꯕꯅꯤꯀꯣ ꯃꯣꯏꯗ ꯎꯝ ꯃꯣꯏꯅ ꯀꯠꯂꯤꯕ ꯂꯥꯏꯁꯤꯗ ꯗꯨꯛ ꯍꯩꯔ ꯑꯩꯈꯣꯏꯐꯥꯎ ꯉꯝꯗꯦꯍꯦ ꯄꯟꯆꯥꯟꯅ ꯑꯁꯤꯤꯟ ꯊ ꯍꯥꯏꯅꯤ
ꯉꯝꯗꯦ ꯉꯝꯗꯦ ꯑꯩꯈꯣꯏ ꯀꯠꯄ ꯑꯗꯨꯃꯥꯏꯅ ꯑꯩꯈꯣꯏꯗꯤ ꯗꯨꯛ ꯑꯃ ꯄꯦꯟꯗꯜ ꯑꯃ ꯑꯩꯈꯣꯏꯅ ꯉꯝꯖꯕ ꯑꯗꯩ ꯅꯣꯡ ꯐꯥꯗꯣꯛ ꯍꯩ ꯔꯥ ꯑꯃ ꯀꯩ ꯑꯃ ꯀꯠꯆꯕ
ꯎꯝ
ꯁꯤ ꯅꯠꯇꯅ ꯑꯍꯦꯟꯕ ꯇꯧꯕ ꯉꯝꯗꯦ ꯑꯗꯣ ꯄꯨꯛꯅꯤꯡꯗꯥꯗꯤ ꯑꯗꯨꯝ ꯅꯤꯡꯖꯩ ꯑꯩꯈꯣꯏꯖꯨ ꯏꯁꯣꯔ ꯅꯤꯡ ꯖꯔꯤꯅꯤ ꯊꯥꯖꯕꯒꯤ ꯃꯈꯥ ꯄꯣꯟꯅ ꯅꯤꯡꯉꯤꯅꯦ ꯑꯗꯨꯃꯥꯏꯅ ꯑꯁ ꯌꯥꯝ ꯂꯩꯅꯤꯡꯉꯤꯗ ꯌꯥꯝꯅ ꯐꯖꯅ ꯑꯩꯅ ꯈꯜꯂꯤꯁꯦ ꯌꯨꯝ ꯃꯟꯕ
ꯅꯣꯏ ꯑꯁꯣꯝꯗꯗꯤ ꯊꯧꯕꯥꯜꯗꯗꯤ ꯂꯥꯏꯁꯪ ꯂꯩꯕ꯭ꯔꯥ
ꯂꯥꯏꯁꯪꯗꯤ ꯂꯩꯇꯦ ꯑꯩꯈꯣꯏꯗꯤ ꯊꯧꯋꯥꯜ ꯑꯩꯈꯣꯏ ꯃꯥꯡꯒꯣꯟꯗ ꯑꯩꯈꯣꯏ ꯃꯍꯥꯗꯦꯕ ꯑꯃ ꯂꯥꯠꯆꯩꯌꯦꯕ ꯑꯩꯈꯣꯏꯅ ꯈꯥꯛꯄꯗꯩ ꯑꯗꯨꯝ ꯑꯩꯈꯣꯏ ꯕꯥꯅ ꯑꯩꯈꯣꯏꯒ ꯄꯣꯛꯇ꯭ꯔꯤꯉꯩ ꯃꯇꯝꯗ ꯂꯩꯔꯛꯄ ꯃꯍꯥꯗꯦꯕ ꯑꯗꯨꯝ ꯍꯧꯖꯤꯛꯐꯥꯎ ꯂꯥꯠꯂꯤꯅꯦ ꯃꯍꯥꯗꯦꯕ
ꯑꯗꯣ ꯅꯣꯏ ꯊꯧꯕꯥꯜꯒꯤ ꯏꯄꯥꯝꯁꯤꯅꯦ ꯄꯟꯖꯀꯣ ꯇꯨꯡꯃꯥꯡꯒꯤ ꯋꯥ ꯅꯠꯇꯥꯅꯥ ꯑꯥ ꯌꯥꯝ ꯍꯦꯛꯇꯥ ꯋꯥꯗꯅ ꯇꯧꯕꯁꯨ ꯅꯠꯇꯦ ꯑꯗꯥ ꯌꯥꯝꯅ ꯇꯧꯕꯁꯦ ꯑꯗꯨꯝ ꯆꯥꯡ ꯑꯝꯇ ꯅꯨꯡꯉꯥꯏꯅ ꯑꯗꯨꯝ ꯂꯩꯌꯦꯕ ꯑꯩ ꯁꯨꯝ ꯈꯜꯂꯤꯕ
ꯎꯝ ꯆꯥꯡ ꯑꯝꯗ ꯑꯗꯨꯝ ꯌꯥꯝ ꯍꯦꯟꯅ ꯅꯨꯡꯉꯥꯏꯗꯅ ꯇꯧꯕꯁꯨ ꯅꯠꯇꯦ ꯑꯗꯨ ꯑꯗꯨꯒꯤ ꯃꯑꯣꯡꯗꯣ ꯄꯥꯝꯖꯩꯕ ꯑꯩꯗꯤ ꯑꯗꯨꯒꯤ ꯃꯑꯣꯡꯗꯣ ꯌꯥꯝ ꯑꯍꯦꯟꯕꯁꯨ ꯄꯥꯝꯗꯦ ꯌꯥꯝ ꯋꯥꯕꯁꯨ ꯄꯥꯝꯗꯦ ꯆꯥꯡ ꯑꯃꯗꯥ ꯑꯗꯨꯝ ꯂꯩꯕꯁꯦ
ꯍꯣꯏ ꯍꯣ ꯍꯣꯏ ꯑꯗꯨꯃꯥꯏꯅ ꯑꯗꯨꯝ ꯂꯩꯌꯦꯕ ꯍꯦꯛꯇ ꯐꯔꯥ ꯐꯔ ꯍꯥꯏꯗꯅ ꯇꯧꯕꯁꯨ ꯅꯠꯇꯦ ꯅꯠꯇ꯭ꯔꯥ ꯑꯗꯒꯤꯗꯤ ꯍꯣꯏ ꯅꯣꯏ ꯅꯨꯄꯥ ꯃꯌꯨꯝꯒꯤꯁꯤ ꯃꯐꯝ ꯈꯤꯇꯪ ꯆꯥꯗꯦ ꯍꯥꯏꯕꯒꯤꯀꯣ ꯅꯪꯅ ꯌꯨꯝꯐꯝ ꯗꯣ ꯆꯥꯗꯕꯒꯤ ꯈꯤꯇꯪ ꯅꯨꯡꯉꯥꯏꯇꯕ ꯋꯥꯅꯦ ꯑꯗꯣ ꯑꯗꯨꯗꯤ ꯃꯇꯝ ꯃꯇꯨꯡ ꯏꯟꯅ ꯅꯪ ꯑꯗꯨꯝ ꯀꯩꯅꯣ ꯇꯧꯔꯑꯒ ꯀꯩꯅꯣ ꯇꯧꯔꯛꯄ ꯌꯥꯏꯌꯦꯕ ꯑꯗꯨꯒꯤꯗꯤ ꯑꯗꯣ ꯏꯗꯤ ꯑꯁꯨꯝ ꯏꯄꯥꯝꯒꯤꯗꯤ ꯑꯗꯨꯝ ꯃꯐꯝ ꯆꯥꯅ ꯆꯥꯅ ꯄꯣꯠꯇꯣ ꯎꯒꯤ ꯃꯛꯇꯕꯨ ꯑꯣꯏꯔꯁꯨ
ꯑꯣꯏꯔꯥꯖꯨ
ꯃꯐꯝ ꯆꯥꯅ ꯍꯥꯥ ꯂꯩꯐꯝꯗꯣ ꯁꯤꯅꯦꯕ ꯃꯤꯑꯣꯏꯕꯒꯤ ꯌꯨꯝꯐꯝ ꯍꯥꯏꯁꯦ ꯌꯥꯝ ꯂꯨꯏ ꯍꯥꯏꯁꯦ ꯌꯨꯝꯐꯝ ꯌꯥꯝ ꯂꯩ ꯍꯥꯏꯖꯦ ꯌꯨꯝ ꯌꯨꯝꯒꯤ ꯀꯌꯥꯠꯇꯁꯨ ꯂꯩ ꯍꯥꯏꯁꯦ ꯑꯩꯈꯣꯏꯒꯤ ꯌꯨꯝꯁꯤꯁꯨꯅꯦ ꯌꯥꯝ ꯁꯣꯏ ꯍꯥꯏꯕ ꯄꯥꯆꯥꯀꯣ ꯑꯗꯨꯕꯨ ꯑꯩꯈꯣꯏꯅ ꯏꯁꯣꯔꯁꯦ ꯅꯤꯡꯖꯕꯒꯤ ꯑꯩꯈꯣꯏ ꯈꯪꯉꯦꯕ ꯑꯩꯈꯣꯏ ꯌꯨꯝꯁꯦ ꯁꯣꯏ ꯍꯥꯏꯕꯁꯦ ꯑꯈꯣꯏ ꯈꯪꯅ ꯈꯪꯅ
ꯑꯩꯗꯤ ꯁꯝꯅꯥ ꯍꯥꯏꯔꯒ ꯑꯩꯁꯦ ꯑꯅꯥꯕ ꯑꯃ ꯂꯩ ꯈꯪ ꯈꯪꯅ ꯑꯅꯥꯕꯗꯣ ꯄꯨꯔꯥ ꯂꯧꯊꯣꯛ ꯄꯗꯤ ꯌꯥꯗꯕꯒꯤ ꯀꯟꯗꯤꯁꯟ ꯑꯃꯥ ꯌꯦꯡꯉꯒꯥ ꯃꯥꯒꯤ ꯐꯤꯔꯞ ꯑꯃ ꯐꯤꯔꯦꯞ ꯌꯦꯡꯉꯒ ꯆꯠꯄꯗꯣ ꯑꯗꯨꯒꯤ ꯐꯤꯕꯝꯗꯅꯦꯕ ꯑꯩꯈꯣꯏꯁꯨ ꯂꯩꯔꯤꯁꯦ ꯌꯨꯝꯒꯤ ꯌꯥꯗ꯭ꯔꯕꯅꯦꯕ ꯑꯩꯈꯣꯏꯁꯨ ꯖꯇ꯭ꯔꯥ ꯐꯣꯡ ꯀꯥꯏꯕ ꯌꯨꯝꯅꯦꯕ ꯆꯤꯡꯊꯣꯔꯛꯄ ꯌꯨꯝꯗ ꯂꯩꯕꯁꯦ ꯐꯠꯇꯦ ꯍꯥꯏꯌꯦꯕꯀꯣ ꯆꯤꯡꯕ ꯌꯨꯝꯗ ꯂꯩꯕꯁꯦ ꯃꯔꯝꯗꯤ ꯌꯨꯝꯁꯦ ꯆꯤꯡꯗ꯭ꯔꯤꯉꯩ ꯃꯇꯝꯗ ꯖꯇ꯭ꯔꯥ ꯃꯐꯝ ꯑꯃ ꯍꯨꯜꯂꯒ ꯁꯥꯏ ꯅꯠꯇ꯭ꯔꯥ ꯑꯥ ꯑꯗꯣ ꯖꯇ꯭ꯔꯥꯗꯣ ꯀꯥꯏꯗꯣꯏ ꯅꯠꯇ꯭ꯔ ꯆꯤꯡꯉꯛꯄ ꯃꯇꯝꯗꯗꯤ ꯑꯗꯥ ꯖꯇ꯭ꯔꯥ ꯀꯥꯏꯔ ꯂꯥꯛꯑꯕꯅꯤꯅ ꯇ꯭ꯔꯥꯍꯨꯟꯐꯝꯗꯣ ꯂꯩꯍꯧꯔꯕ ꯅꯠꯇ꯭ꯔꯥ ꯃꯐꯝ ꯑꯝꯗ ꯑꯗꯣ ꯑꯩꯈꯣꯏꯒꯤ ꯌꯨꯝꯁꯦ ꯑꯃꯨꯛ ꯅꯧꯅ ꯖꯇ꯭ꯔꯥ ꯍꯨꯜꯂꯤꯅꯤꯕ ꯀꯨꯏꯗ꯭ꯔꯤꯕ ꯆꯍꯤ ꯑꯃꯅꯤ ꯃꯃꯥꯡꯗ ꯍꯥꯏꯔꯛꯇꯅ ꯖꯇ꯭ꯔꯥ ꯀꯥꯏꯔꯕꯅꯦꯅ ꯑꯩꯈꯣꯏꯁꯦ ꯖꯇ꯭ꯔꯥ ꯍꯦꯟꯒꯠꯂꯒ ꯁꯤꯗ ꯆꯪꯉꯛꯇꯣꯏꯁꯦ ꯑꯗꯨꯕꯨꯛꯇꯥ ꯑꯩꯈꯣꯏꯁꯦ ꯄꯦꯟꯗ꯭ꯔꯤꯕꯅꯦꯕ ꯑꯈꯣꯏꯒꯤ ꯌꯨꯝꯁꯦ ꯀꯌꯥꯠ ꯂꯣꯏ ꯁꯣꯏꯌꯦꯕꯀꯣ ꯑꯩꯈꯣꯏ ꯂꯣꯏ ꯈꯪꯉꯦ ꯌꯨꯝ ꯀꯌꯥ ꯁꯣꯏꯕꯁꯦ ꯏꯃꯨꯡ ꯃꯅꯨꯡꯒꯤ ꯑꯋꯥꯕ ꯑꯉꯥꯡ ꯅꯨꯨꯕꯤꯗ ꯑꯗꯒꯤꯗꯤ ꯑꯍꯜ ꯂꯃꯟ ꯑꯣꯏꯔꯣ ꯑꯗꯨꯝ ꯅꯥꯒꯟ ꯌꯦꯛꯀꯟ ꯕꯥꯅꯦ ꯃꯤ ꯄꯨꯝꯅꯃꯛꯅ ꯍꯥꯏ ꯅꯣꯏ ꯏꯃꯨꯡ ꯑꯗꯨꯝꯅꯥꯒꯜ ꯀꯜꯂꯦ ꯅꯣꯏ ꯌꯨꯝꯁꯦ ꯀꯌꯥꯠ ꯁꯣꯏꯕ꯭ꯔꯥ ꯀꯩꯅꯣ ꯑꯩꯈꯣꯏ ꯌꯨꯝ ꯈꯪꯉꯦꯕ ꯑꯗꯨꯕꯨ ꯑꯩꯈꯣꯏꯁꯨ ꯎꯄꯥꯏ ꯂꯩꯇꯕꯩꯅꯤ ꯆꯞ ꯃꯥꯟꯅꯩ ꯍꯦꯛ ꯍꯦꯛꯇ ꯁꯥꯕ ꯍꯥꯏꯗꯣ ꯍꯧꯖꯤꯛ ꯍꯦꯛꯇ ꯂꯣꯏ ꯄꯨꯛ ꯆꯥꯎꯈꯔꯕ ꯌꯨꯝꯗꯣ ꯌꯦꯡꯉ ꯊꯨꯒꯥꯏꯔꯒ ꯁꯥꯗꯣꯏꯅꯤ ꯍꯥ ꯈꯨꯗꯛꯇ ꯀꯔꯣꯔ ꯑꯃ ꯑꯅꯤ ꯂꯩꯔꯒ ꯇꯧꯈꯤꯕꯁ ꯄꯣꯠꯇꯣ ꯍꯧꯖꯤꯛ ꯐꯥꯎꯗꯤ ꯑꯣꯏꯗꯕꯅꯤꯅ ꯑꯗꯨ ꯑꯩꯈꯣꯏꯁ ꯐꯤꯕꯝ ꯑꯃ ꯁꯦꯝꯕ ꯌꯥꯗꯦ ꯑꯗꯒꯤꯗꯤ ꯑꯩꯁꯨ ꯋꯥꯠꯂꯤ ꯏꯅꯥꯎꯅꯨꯄꯤ ꯁꯦꯝꯗ꯭ꯔꯤ ꯅꯠꯇ꯭ꯔꯥ